ꯑꯥ ꯅꯣꯡ ꯃꯪꯕꯁꯦ ꯅꯨꯡꯉꯥꯏꯇꯦ ꯂꯣꯛ ꯊꯨꯡꯉꯦ ꯇꯥꯕꯔꯣ
ꯑꯥ ꯇꯥꯔꯦ ꯇꯥꯔꯦ ꯅꯪ ꯑꯩꯒꯤ ꯐꯣꯟ ꯇꯥꯕꯗ ꯑꯩꯉꯣꯟꯗꯒꯤ ꯂꯩꯈꯠꯀꯗꯕ ꯑꯣꯏꯔꯝꯗꯧ ꯃꯥꯜꯂꯦ ꯑꯩꯒꯤ ꯐꯣꯟꯗꯣ ꯌꯥꯗꯦꯗꯣ
ꯈꯣꯟ ꯄꯤꯛꯑꯦ ꯍꯥꯏꯔꯣ
ꯇꯥꯔꯕ ꯃꯈꯣꯟ ꯐꯖꯅ ꯍꯧꯕ꯭ꯔꯥ ꯑꯣ ꯑꯍꯥꯟꯕꯗꯗꯤ ꯄꯤꯑꯝꯃꯦꯕ ꯅꯪꯒꯤ ꯈꯣꯟꯖꯦꯜꯁꯦ ꯑꯩ ꯁꯣꯝꯗ ꯂꯩꯈꯠꯂꯀꯥꯟꯗ ꯍꯧꯔꯛꯑꯦꯕ
ꯑꯣ
ꯌꯥꯝ ꯐꯏꯇꯗꯧꯔ
ꯑꯗꯣ ꯃꯔꯛ ꯃꯔꯦꯡ ꯆꯠꯄꯩ ꯇꯥꯏꯞꯇ ꯑꯃ ꯇꯧꯔꯤ
ꯀꯩꯅꯣ ꯑꯦꯂꯔꯖꯤ ꯇꯧꯔꯗꯔꯥ
ꯑꯦꯂꯔꯖꯤꯅꯦ ꯇꯧꯔꯤꯁꯦ ꯍꯧꯖꯤꯛꯀꯥꯟ ꯑꯦꯂꯔꯖꯤ ꯇꯧꯅꯕꯤꯗꯨꯅꯤ ꯌꯥꯝꯅ
ꯑꯩ ꯉꯔꯥꯡ ꯇꯧꯋꯅꯦ ꯉꯔꯥꯡ ꯇꯨꯝ ꯍꯧꯒꯠꯂꯛ ꯉꯁꯤ ꯑꯌꯨꯛꯀꯤ ꯍꯥꯏꯇꯥꯔꯦ ꯉꯁꯤ ꯑꯌꯨꯛꯇꯨ ꯍꯧꯒꯠꯂꯛꯄꯗꯅꯦ ꯌꯥꯝ ꯅꯨꯡꯉꯥꯏꯇꯦꯕ ꯑꯩꯁꯦ ꯇꯧꯔꯒ ꯍꯦꯛꯇ ꯑꯩꯁꯦ ꯀꯩꯅꯣꯝ ꯇꯧꯔꯦꯕ ꯑꯩ ꯉꯔꯥꯡꯗꯨꯗ ꯑꯦꯛꯖꯥꯝ ꯊꯥ ꯆꯠꯂꯨꯕꯒ ꯍꯂꯛꯄ ꯂꯄꯗ ꯅꯨꯡꯁꯤꯠ ꯅꯨꯡꯁꯥ ꯈꯔ ꯐꯨꯕ ꯈꯣꯠꯄ ꯇꯧꯕ ꯍꯟꯗꯛꯇꯤ ꯆꯠꯁꯨ ꯌꯥꯝ ꯆꯠꯂꯦ ꯑꯩꯈꯣꯏ ꯑꯃꯅꯤꯅꯤ ꯈꯪꯗꯦ ꯑꯃꯅꯤꯅꯤ ꯈꯪꯗꯦ ꯑꯗꯨ ꯌꯥꯝ ꯆꯠꯂꯦꯣꯡ ꯅꯨꯡꯁꯤꯠ ꯅꯨꯡꯁꯥꯥꯁꯦ ꯏꯁꯤꯡ ꯁꯤꯡꯗꯩ ꯇꯥꯏꯞꯇꯧꯅ ꯉꯔꯥꯡꯦ ꯉꯁꯤꯣꯡꯉꯥꯜꯂꯛꯄꯗ ꯑꯩꯁꯦ ꯂꯣꯛꯄꯔ ꯈꯨꯨꯏꯑꯕ ꯑꯩꯁꯦ ꯑꯗꯩ ꯒꯨꯂꯤ ꯆꯥꯥꯁꯟꯒꯗ꯭ꯔꯥ ꯈꯪꯗꯦꯕ ꯑꯦꯂꯔ
ꯋꯦꯗꯔ ꯋꯦꯗꯔꯁꯤꯅꯅꯦ ꯑꯩꯁꯨ ꯉꯔꯥꯡ ꯆꯥꯍꯧꯗ꯭ꯔꯦꯕ ꯒꯨꯂꯤꯁꯦ ꯊꯦꯡꯉꯀꯥꯟꯗ ꯑꯗꯣ ꯋꯦꯗꯔꯁꯦ ꯅꯣꯡ ꯆꯤꯡ ꯆꯨꯕꯒꯤ ꯁꯨꯝꯕꯒꯤ ꯋꯦꯗꯔ ꯇꯥꯏꯃꯤꯡꯁꯦ ꯁꯨꯃꯥꯏꯅ ꯇꯣꯏꯅ ꯇꯧꯕꯅꯦꯕ ꯑ ꯑꯦꯂꯔꯖꯤ ꯍꯧꯕꯁꯦ ꯍꯧꯖꯤꯛꯇꯤ ꯑꯦꯂꯔꯖꯤꯁꯦ ꯌꯥꯝ ꯐꯖꯅ ꯃꯤ ꯈꯨꯗꯤꯡꯃꯛ ꯑꯌꯥꯝꯕ ꯇꯧꯅꯔꯦꯕ ꯎꯐꯨꯟ ꯋꯥꯏꯐꯨꯟ ꯀꯔꯤ ꯀꯔꯥꯁꯤꯅꯔ ꯈꯪꯗꯦꯕ
ꯀꯨꯏꯅ ꯈꯨꯔꯦꯟ ꯈꯨꯏ ꯈꯨꯏ ꯈꯨꯏꯟ ꯇꯧꯔꯒ ꯃꯦꯗꯤꯁꯤꯟ ꯗꯣꯛꯇꯔꯗ ꯑꯦꯂꯔꯖꯤꯅꯦꯅ ꯍꯤꯗꯥꯛ ꯆꯥꯎ ꯆꯥꯎ ꯆꯥꯎꯅ ꯆꯥꯔꯒ ꯁꯨꯛꯄꯥꯠ ꯐꯠꯇꯗꯅ ꯁꯨꯄꯠ ꯐꯠꯇꯗꯅ ꯑꯗꯨꯝ ꯍꯧ ꯂꯩꯗꯅ ꯗꯣꯛꯇꯔ ꯑꯃ ꯑꯩꯈꯣꯏꯒꯤ ꯀꯔꯤ ꯃꯣꯏꯒꯤ ꯗꯣꯛꯇꯔ ꯈ ꯍꯦꯜꯂꯕ꯭ꯔꯪꯁꯨ ꯈꯪꯕ꯭ꯔꯥ
ꯈꯪꯉꯦ ꯈꯪꯉꯦ ꯈꯪꯉꯦ ꯑꯩꯁꯨ ꯃꯉꯣꯟꯗ ꯌꯦꯡꯉꯤꯅꯤ
ꯄꯥꯏꯦꯜꯗꯨꯗ ꯀꯩꯅꯣ ꯇꯧꯕ ꯍꯥꯏꯇꯥꯔꯦ ꯑꯗꯨꯗ ꯌꯦꯡꯉꯒ ꯑ ꯈꯔ ꯍꯤꯗꯥꯛ ꯆꯥꯗꯤ ꯊꯥ ꯇꯔꯨꯛ ꯀꯣꯔꯁ ꯇꯧꯔꯒ ꯆꯥꯕꯒꯤ ꯐꯔꯤꯅꯤ ꯈꯪꯕ꯭ꯔꯥ
ꯑꯩ ꯑꯩꯗꯤ ꯆꯍꯤꯅꯦ ꯇꯨ ꯊꯥꯎꯖꯟ ꯀꯩꯅꯣꯗꯒꯤ ꯌꯦꯡꯉꯛꯄꯅꯦꯕ ꯇꯨ ꯊꯥꯎꯖꯟ ꯐꯣꯔꯇꯤꯟ ꯐꯤꯞꯇꯤꯟ ꯁꯤꯛꯁꯇꯤꯟ ꯁ꯭ꯋꯥꯏꯗꯒꯤ ꯃꯉꯣꯟꯗ ꯌꯦꯡꯕ ꯅꯠꯇꯕ ꯑꯩꯒꯤꯅ ꯑꯇꯣꯞꯄ ꯗꯣꯛꯇꯔ ꯁꯨꯝ ꯌꯦꯡꯕ
ꯎꯝ
ꯁꯨꯡꯐꯠ ꯐꯠꯇꯕ ꯁꯨꯡꯐꯠꯠ ꯐꯠꯇꯕ ꯁꯣꯔꯒ ꯊꯤꯡ ꯊꯤꯡꯗꯅ ꯁꯣꯔ ꯊꯤꯡ ꯊꯤꯡꯗꯅ ꯂꯝꯕꯤ ꯆꯠꯄꯁꯤꯗꯀꯣ ꯍꯥꯏꯗꯤ ꯏꯁꯤꯡꯁꯦ ꯏꯁꯤꯡꯁꯦ ꯁꯨꯝ ꯍꯥꯞꯇꯕ ꯌꯥꯗ꯭ꯔꯦꯕ ꯀꯩꯅꯣꯁꯤꯅ
ꯈꯨꯕꯁꯤꯗ ꯑꯗꯨꯝ ꯁꯣꯔꯠ ꯊꯤꯡꯗꯨꯅꯦꯕ ꯑꯣꯈꯩ ꯈꯨꯗꯨꯏꯅꯤ ꯆꯥꯛ ꯆꯥꯕꯒꯁꯦ ꯑꯣꯗꯣꯏꯅꯤ ꯆꯠꯂꯒ ꯋꯥꯁꯨ ꯌꯥꯝ ꯀꯟꯅ ꯉꯥꯡꯕ ꯌꯥꯗꯦꯕ ꯋꯥ ꯉꯥꯡꯉꯁꯨ ꯍꯦꯟꯕ ꯑꯗꯨꯃꯥꯏꯅ ꯇꯧꯗꯅ ꯁꯨꯝ ꯁꯨꯝ ꯁꯨꯝ ꯁꯨꯝ ꯁꯨꯝ ꯑꯗꯨꯨꯝ ꯈꯨꯔ ꯈꯨꯔꯒ ꯃꯦꯗꯤꯁꯤꯟ ꯈꯔ ꯌꯦꯡ ꯈꯔ ꯌꯦꯡꯁꯤ ꯑꯗꯨꯝ ꯇꯧ ꯂꯥꯛꯄ ꯇꯨ ꯊꯥꯎꯖꯟ ꯅꯥꯏꯟꯇꯤꯟ ꯇ꯭ꯋꯦꯟꯇꯤꯣ ꯑꯗꯨꯝ ꯈꯨꯏ ꯑꯗꯥ ꯇ꯭ꯋꯦꯟꯤ ꯋꯥꯟ ꯇ꯭ꯋꯦꯟꯇꯤ ꯇꯨꯗ ꯑꯩ ꯁꯦ ꯕꯤ ꯑꯦ ꯇꯧꯕ ꯀꯥꯟꯗ ꯍꯦꯟꯅ ꯍꯦꯟꯖꯤꯜꯂꯒ ꯈꯪꯈꯨ ꯈꯨꯕꯁꯦ ꯌꯥꯝ ꯍꯦꯟꯖꯤꯟꯈ꯭ꯔꯦꯕ ꯑꯗꯨꯗ ꯍꯧꯖꯤꯛꯀꯤ ꯗꯣꯛꯇꯔꯁꯦ ꯍꯥꯏꯔꯛꯄꯗꯒꯤ ꯑꯩꯁꯨ ꯃꯉꯣꯟꯗ ꯌꯦꯡꯉ ꯌꯦꯡꯀꯥꯟꯗꯗꯤ ꯀꯩꯗꯧꯔꯝꯃꯦ ꯅꯪꯒꯤꯁꯦ ꯑꯖꯃꯥꯅꯦꯅ ꯍꯥꯏꯔꯦꯑꯦ
ꯑꯥ
ꯑꯗꯨꯒ
ꯑꯗꯨꯗ ꯑꯩꯈꯣꯏ ꯑꯩꯈꯣꯏꯁꯨ ꯂꯣꯏꯅꯃꯛ ꯑꯦꯖꯃꯥꯒꯤ ꯋꯥꯔꯤ ꯀꯅꯤ ꯃꯣꯏ ꯍꯥꯏꯁ
ꯑꯥ ꯆꯍꯤꯃꯨꯛꯁꯦ ꯍꯧꯋꯦꯕ ꯌꯥꯝꯅ ꯑꯗꯣ ꯍꯟ ꯀꯗꯤ ꯍꯒꯗꯅ ꯑꯗꯣ ꯍꯟꯗꯛ ꯁꯤꯖꯟꯁꯦ ꯈꯔ ꯅꯣꯡ ꯆꯤꯡ ꯈꯔ ꯇꯧꯔꯛꯄꯁꯤꯗ ꯇꯧꯕ꯭ꯔꯥ ꯀꯩꯅꯣ ꯈꯪꯗꯦꯕ
ꯚꯦꯛꯁꯤꯅꯦꯁꯟꯒ ꯇꯧ ꯚꯦꯛꯁꯤꯅꯦꯁꯟꯒ ꯇꯧ ꯍꯥꯏꯔꯛꯇ꯭ꯔꯣ ꯑꯩꯁꯨ ꯚꯦꯛꯁꯤꯅꯦꯁꯟ ꯇꯧ ꯍꯥꯏꯅ ꯍ ꯍꯥꯏꯅꯦ
ꯍꯥꯏꯌꯦ ꯇꯧꯋꯦ ꯆꯍꯤ ꯎ ꯆꯍꯤꯒꯤ ꯇꯧꯕ ꯆꯍꯤ ꯃꯉꯥꯒꯤ ꯇꯧꯕ ꯍꯥꯏꯅ ꯁꯨꯃꯥꯏꯅ ꯂꯩꯌꯦ ꯑꯩꯒꯤꯁꯦ ꯑꯗꯨ ꯆꯍꯤꯒꯤ ꯑꯗꯨꯝ ꯇꯧꯋꯦ ꯑꯗꯨꯒ
ꯑꯩꯗꯤ ꯗꯣꯁ ꯑꯃ ꯗꯣꯁ ꯑꯃ ꯀꯥꯛꯞꯀꯗꯕ ꯋꯥꯠꯂꯝꯃꯤꯅꯦꯕ ꯑꯩꯁꯨꯠ ꯄꯩꯁꯥꯁꯨ ꯇꯥꯡꯉꯦꯕ ꯃꯣꯏꯒꯤꯗꯣ ꯂꯤꯁꯤꯡ ꯑꯅꯤ ꯃꯌꯥ ꯍꯦ ꯍꯦꯟ ꯄꯤꯑꯕ ꯑꯗ ꯗꯣꯁ ꯗꯣꯁ ꯆꯍꯨꯝꯗꯤ ꯀ ꯀꯣ ꯀꯂ
ꯑꯗꯣ ꯈꯪꯗꯦꯌꯦ ꯁꯤꯁꯦ ꯌꯥꯝ ꯇꯧꯅꯩꯁꯦ ꯁꯤ ꯑꯦꯂꯔꯖꯤ ꯈꯨꯣ ꯇꯧꯁꯦ ꯑꯩꯈꯣꯏ ꯏꯃꯥꯅꯦ ꯀꯨ ꯀꯨ ꯀꯨ ꯀꯨ ꯀꯨ ꯀꯨ ꯇꯧꯗꯅ ꯑꯗꯨꯝ ꯂꯩꯕ ꯑꯗ ꯑꯩꯅ ꯁꯖꯦꯁꯟ ꯇꯧꯈ꯭ꯔꯦꯕ
ꯑꯥ
ꯇꯧꯗꯅ ꯑꯩ ꯗꯣꯛꯇꯔ ꯑꯃ ꯌꯦꯡꯅꯤꯡꯉꯤ ꯄꯣꯔꯣꯝꯄꯥꯁꯤꯗ
ꯑꯥ
ꯃꯉꯣꯟ ꯑꯗ ꯆꯠꯂꯒ ꯅꯪ ꯌꯦꯡꯊꯣꯛꯑꯣ ꯑꯩꯁꯨ ꯁꯨꯃꯥꯏꯅ ꯈꯨꯕ ꯌꯥꯕ ꯃꯥꯅ ꯊꯥꯏꯅꯦ ꯅꯪ ꯌꯥꯝ ꯈꯨꯔꯝꯕꯗꯣ ꯐꯈ꯭ꯔꯦ ꯀꯃꯥꯏꯅ ꯇꯧꯔꯤꯅꯣꯅ ꯍꯪꯉꯤꯅꯦ ꯃꯥꯅ ꯑꯗꯣ ꯑꯩꯅ ꯁ ꯁꯨꯃꯥꯏ ꯁꯨꯃꯥꯏꯅ ꯂꯩ ꯆꯠꯂꯣꯅ ꯍꯥꯏꯔꯦ
ꯑꯥ
ꯑꯣ ꯆꯠꯂꯣ ꯌꯦꯡꯉꯀꯥꯟꯗ ꯃꯥꯁꯨ ꯑꯗꯨꯃꯥꯏꯅ ꯍꯥꯏꯔꯛꯑꯦꯌꯦ ꯑꯗꯨꯗꯩ ꯃꯥꯏ ꯍꯤꯗꯥꯛꯇꯣ ꯆꯥꯕꯗꯒꯤ ꯈꯔ ꯈꯔ ꯐꯔ ꯃꯥꯜꯂꯦ ꯑꯩꯉꯣꯟꯗ ꯅꯍꯥꯟ ꯍꯥꯏꯔꯛꯑꯝꯃꯦ ꯅꯪ ꯈ ꯑꯩ ꯈꯔ ꯈꯔ ꯐꯔꯦ ꯑꯩꯈꯣꯏ ꯃꯥꯏꯗꯣ ꯆꯥꯕꯗꯒꯤ ꯑꯩꯅ ꯍꯥꯏꯕ
ꯃꯣꯏꯗꯤ ꯏꯟꯍꯦꯂꯔꯒꯁꯨ ꯌꯥꯝ ꯀꯥꯝꯍꯟꯕꯅꯦ ꯏꯟꯍꯦꯂꯔ ꯀꯥꯝꯗ꯭ꯔꯥ
ꯀꯥꯝꯃꯦ ꯆꯥꯡ ꯅꯥꯏꯅ ꯀꯥꯝꯈ꯭ꯔꯖꯥꯠꯅꯤ ꯃꯣꯏꯒꯤꯗꯤ
ꯑꯩꯗꯤꯅꯦꯗꯤ ꯏꯟ ꯍꯟꯅꯒ ꯀꯥꯝꯕꯁꯦ ꯑꯩꯉꯣꯟꯗꯅꯦ ꯏꯁꯥꯗ ꯏꯁꯣꯟ ꯁꯣꯟꯗꯕꯒꯤ ꯇꯥꯏꯞꯇ ꯁ ꯨ ꯉꯥꯏꯇꯕꯗꯝ ꯇꯧꯋꯦꯕ
ꯎꯝ ꯍꯣꯏ ꯑꯗꯨꯃꯥꯏꯅ ꯍꯥꯏꯕꯁꯨ ꯌꯥꯎꯋꯤ ꯃꯤ ꯑꯗꯩ ꯏꯅꯨꯡ ꯅꯨꯡꯉꯥꯏꯇꯁꯨ ꯍꯣꯟꯕ
ꯑꯥ ꯑꯗꯨ ꯌꯥꯝ ꯁꯤꯖꯤꯟꯅꯕꯗꯣ ꯗꯣꯛꯇꯔ ꯑꯃꯅ ꯑꯃꯨꯛ ꯌꯥꯝ ꯀꯨꯊꯩ ꯁꯤꯖꯤꯟꯅꯒꯅꯨ ꯍꯧꯔꯒꯛꯇꯪ ꯁꯤꯖꯤꯟꯅꯧ ꯐꯠꯦ ꯀꯥꯏꯗꯣ ꯍꯥꯏꯌꯦꯕ ꯏ ꯍꯂ ꯌꯥꯝ ꯁꯤꯖꯤꯟꯅꯅꯕꯁꯦ ꯑꯩꯒꯤ ꯊꯥ ꯑꯃꯈꯛ ꯊꯥ ꯑꯃ ꯊꯥ ꯑꯃꯨꯛ ꯇꯡ ꯁꯤꯖꯤꯟꯅꯒꯤꯕ ꯀꯣ ꯑꯗꯨꯝ ꯊꯕꯥꯛꯇꯨ ꯑꯩꯈꯣꯏ ꯃꯤꯁꯤꯅ ꯌꯥꯝ ꯆꯣꯡꯕꯤ ꯇꯧꯋꯦ ꯍꯥꯏꯌꯦꯕ ꯑꯩ ꯒꯦꯅꯨꯁ ꯁꯦꯝ ꯇꯨꯏ
ꯑꯣ
ꯃꯤꯍꯨꯟ ꯆꯣꯡꯕꯤ ꯇꯧꯋꯦꯅ ꯍꯌꯦ ꯄꯔꯣ ꯑꯗꯨ ꯃꯥ ꯃꯤꯟꯀꯅ ꯆꯣꯡꯕꯥ ꯈꯞꯄꯁꯦ ꯇꯧꯒꯜꯂꯦ ꯍꯥꯏꯌꯦ ꯏꯩꯅ ꯔꯑꯩ ꯑꯥꯕꯧ ꯁꯤꯖꯤꯟꯅꯔꯛ ꯇꯥꯔꯒꯗꯤ ꯑꯗꯣ ꯑꯩꯗꯤ ꯑ ꯐꯧꯒꯤ ꯏꯟꯅꯔꯒ ꯇꯣ ꯀꯤꯕꯥ ꯁꯇ ꯑꯗꯨ ꯌꯥꯝ ꯁꯥꯊꯕ ꯑꯃ ꯑꯩꯁ ꯏꯆꯦ ꯑꯩꯈꯣꯏ ꯏꯆꯦꯒꯤ ꯃꯆꯥ ꯑꯇꯣꯝꯕꯤꯗꯣ ꯌꯥꯝ ꯊꯤꯅ ꯅꯥꯕꯥ ꯑꯃ ꯌꯥꯎꯒꯤꯕꯀꯣ ꯆꯍꯤ ꯇꯨ ꯊꯥꯎ ꯀꯩꯅꯣꯗ ꯃꯃꯥꯡ ꯆꯍꯤꯗꯔꯥ ꯇꯣꯏꯟꯇꯤ ꯐꯣꯔ ꯇꯨꯏꯟꯇꯤ ꯐꯣꯔ ꯃꯃꯥꯡ ꯆꯍꯤꯒꯤ ꯃꯃꯥꯡꯗ ꯑꯥ ꯇꯋꯦꯟꯇꯤ ꯐꯥꯏꯐ ꯇꯣꯔꯥ ꯃꯥꯜꯂꯦ ꯌꯥꯝ ꯊꯤꯅ ꯅꯥꯗꯅ ꯃꯥ ꯍꯣꯁꯄꯤꯇꯥꯜ ꯃꯥꯗꯔ ꯀꯦꯌꯔꯗꯒ ꯄꯨꯈꯠꯂꯒ ꯑꯅꯤꯔꯛ ꯍꯣꯁꯄꯤꯇꯥꯜꯗ ꯄꯨꯈꯠꯇꯅ ꯇꯧꯔꯒ ꯑꯩꯁꯦ ꯂꯦꯛꯞꯄ ꯐꯣꯠꯄꯒꯟ ꯍꯣꯁꯄ꯭ꯤꯇꯟꯗꯥ ꯉꯥꯛ ꯂꯩꯇꯅ ꯉꯥꯀ ꯂꯩꯇꯅ ꯆꯠꯄꯥ ꯈꯣꯠꯄꯗ ꯇꯧꯕ ꯑꯩꯈꯣꯏꯁꯤꯁꯨ ꯑꯗꯨꯝ ꯂꯦꯛꯄ ꯑꯗꯨꯗꯨꯗ ꯃꯣꯏꯒꯤ ꯀꯩꯅꯣꯗꯨꯗ ꯍꯣꯁꯄꯤꯇꯥꯜꯗꯒꯤ ꯇꯧꯔꯛꯏꯔꯥ ꯀꯩꯅꯣ ꯑꯩꯁꯨ ꯈꯪꯗꯦꯀꯣ ꯑꯗꯨꯒꯥꯅꯦ ꯑꯩꯁꯦ ꯀꯃꯥꯏꯅ ꯇꯧꯈꯤꯒꯦꯗ ꯑꯉꯥꯡꯁꯦ ꯐꯠꯇꯗꯅ ꯅꯤꯃꯣꯅꯤꯌꯥ ꯇꯥꯗꯅ ꯑꯥ ꯍꯣꯁꯄꯤꯇꯥꯜ ꯖꯅꯤꯝꯁꯇ ꯆꯦꯛ ꯇꯧ ꯆꯠꯄ ꯑꯩꯈꯣꯏꯁꯦ ꯍꯣꯏ ꯅꯤꯃꯣꯅꯤꯌꯥ ꯇꯥꯏꯗꯤ ꯈꯪꯗꯕ ꯀꯩꯅꯣꯁꯦ ꯑꯉꯥꯡ ꯑꯄꯤꯛꯄꯁꯦ ꯃꯣꯏꯅ ꯌꯥꯔꯅꯤ ꯄꯨꯗꯔꯣ ꯌꯨꯝꯗ ꯑꯗꯨꯝ ꯆꯥꯛ ꯆꯥꯗꯦꯗꯦ ꯆꯥꯗꯦ ꯇꯧꯔꯒꯥ ꯁꯨꯝ ꯄꯨꯈꯥꯞ ꯄꯅꯦꯕ ꯑꯗ ꯑꯉꯥꯡꯁ ꯁꯨꯡ ꯆꯆꯥ ꯆꯥꯔꯛꯇꯕ ꯍꯥꯏꯇꯥꯔꯦ ꯗꯔ꯭ꯤꯞ ꯀꯥꯞꯄ ꯑꯗꯨꯝ ꯊꯝꯕꯃꯦ ꯑꯗꯒꯤꯗꯤ ꯑꯅꯝ ꯀꯨꯏꯅ ꯂꯩꯔꯝꯃꯒ ꯄ꯭ꯔꯥꯏꯚꯦꯠ ꯂꯩꯔꯝꯕꯗꯒꯤ ꯄꯨꯊꯔꯒ ꯗꯣꯛꯇꯔ ꯑꯃꯈꯛ ꯑꯩꯈꯣꯏꯒꯤ ꯏꯃꯥꯟꯅꯕꯤ ꯑꯃꯈꯛꯇ ꯇꯥꯟꯅꯔ ꯍꯪꯕꯗ ꯅꯣꯏꯗꯣ ꯑꯉꯥꯡꯗꯣ ꯐꯖꯅ ꯌꯦꯡꯊꯣꯛꯑꯣ ꯑꯥꯠ ꯖꯦꯅꯤꯝꯁꯇ ꯗꯣꯛꯇꯔ ꯑꯍꯩꯕ ꯂꯩꯕꯅꯤꯅ ꯑꯗꯨꯃꯥꯏꯅ ꯇꯧꯔꯒ ꯑꯉꯥꯡꯁꯦ ꯌꯦꯡꯊꯣꯛꯑꯦꯕ ꯌꯦꯡꯊꯣꯛꯑꯀꯥꯟꯁꯤꯗ ꯅꯤꯃꯣꯅꯤꯌꯥ ꯇꯥꯔꯝꯃꯦꯕ ꯅꯤꯃꯣꯅꯤꯌꯥꯁꯤꯁꯨ ꯌꯥꯝ ꯁꯥꯊꯤꯅ ꯑꯣꯏꯅ ꯂꯩꯝꯃꯦ ꯃꯥꯁꯨ ꯁꯣꯔꯒꯤ ꯁꯣꯔꯗ ꯇꯧꯕ ꯑꯩꯈꯣꯏꯒꯤ ꯐꯨꯟꯕ ꯂꯥꯏꯅꯥ ꯑꯣꯏꯕꯖꯥꯠꯅꯦꯕ ꯑꯩꯈꯣꯏꯒꯤ ꯁꯣꯔꯗ ꯑꯉꯥꯡ ꯂꯥꯉꯁ ꯑꯇꯩꯗ ꯑꯗꯨꯃꯥꯏꯅ ꯇꯧꯔꯒ ꯁꯣꯔꯁꯦ ꯐꯨꯟꯕ ꯂꯥꯏꯅꯥꯁꯤꯗꯒꯤ ꯍꯦꯟꯖꯟꯈ꯭ꯔꯕ ꯍꯥꯏꯇꯥꯔꯦ ꯍꯦꯟꯖꯤꯟꯈ꯭ꯔꯒ ꯃꯣꯏꯁꯦ ꯑꯩꯈꯣꯏꯒꯤ ꯇꯤꯕꯤ ꯀꯥꯏꯅ ꯍꯥꯏꯗꯣ ꯑꯗ ꯑꯉꯥꯡꯁꯦ ꯅꯤꯃꯣꯅꯤꯌꯥ ꯇꯥꯔꯦꯅ ꯑꯩꯈꯣꯏꯁꯦ ꯍꯤꯗꯥꯛꯁꯦ ꯍꯞꯇꯥ ꯑꯃ ꯀꯥꯞꯄꯣꯅ ꯍꯞꯇꯥ ꯑꯃ ꯌꯥꯝ ꯋꯥꯅꯑꯟꯗꯤ ꯂꯩꯝꯖꯅꯤꯝꯁꯇ ꯂꯦꯛꯑꯦ ꯑꯩꯈꯣꯏꯁꯤꯁꯨ ꯑꯩꯩꯁꯨ ꯂꯦꯛꯑ ꯂꯦꯛꯑꯒ ꯑꯌꯨꯛ ꯅꯨꯡꯗꯥꯡ ꯅꯨꯡꯗꯥꯡ ꯏꯟꯁꯥꯡ ꯑꯄꯤꯛꯄ ꯆꯍꯤ ꯑꯃ ꯃꯈꯥꯏꯃꯨꯛꯇꯪ ꯐꯥꯔꯤꯕ ꯑꯃ ꯈꯔ ꯍꯦꯜꯂꯛꯄꯗ ꯉꯥꯏꯔꯤꯕꯅꯤ ꯍꯥꯏꯁꯦ ꯑꯗꯨꯀꯥꯟꯗ ꯑꯗꯨꯃꯥꯏꯅ ꯇꯧꯔꯒ ꯇꯧꯈꯤꯕꯗꯨꯗ ꯉꯁꯥꯏꯒꯤ ꯑꯉꯥꯡꯁꯦ ꯏꯐꯠ ꯐꯠꯂꯛꯇꯕ ꯍꯥꯏꯇꯥꯔꯦꯀꯣ ꯏꯝꯐꯠ ꯐꯠꯂꯛꯇꯕꯗꯒꯤ ꯑꯩꯈꯣꯏꯒꯤ ꯇꯦꯛꯁꯁꯦ ꯗꯣꯛꯇꯔꯁꯤꯅ ꯃꯣꯇꯨ ꯇꯦꯛꯁ ꯑꯅ ꯑꯩꯈꯣꯏꯒꯤ ꯇꯤꯕꯤ ꯑꯃ ꯂꯩꯌꯦꯕꯀꯣ ꯀꯣ ꯇꯤꯚꯕꯤ ꯇꯦꯁ ꯇꯧꯦ ꯑꯉꯥꯡꯁꯦ ꯄꯣꯖꯤꯇꯤꯕ ꯑꯣꯏꯔꯕ ꯑꯗꯩꯗꯤ ꯑꯉꯥꯡꯁꯤ ꯄꯣꯖꯤꯇꯤꯕ ꯌꯥꯝ ꯊꯤꯅ ꯋꯥꯒꯦ ꯑꯩꯈꯣꯏ ꯏꯡ ꯐꯦꯃꯤꯂꯤ ꯂꯣꯏꯔꯦ ꯄꯣꯖꯤꯇꯤꯚ ꯑꯣꯏꯔꯛꯄꯗꯒꯤ ꯃꯃꯥꯁꯨ ꯇꯦꯁ ꯇꯧꯕ ꯑꯩꯁꯨ ꯇꯦꯁ ꯇꯧꯕ ꯑꯩꯈꯣꯏ ꯏꯃꯨꯡ ꯃꯅꯨꯡ ꯂꯣꯏ ꯇꯦꯁ ꯇꯧꯊꯣꯔꯛꯄꯅꯦꯕ ꯑꯗꯩꯗꯤ ꯃꯊꯪ ꯃꯊꯪ ꯃꯊꯪ ꯃꯊꯪ ꯇꯦꯁ ꯇꯧꯔꯛꯄ ꯀꯥꯟꯁꯤꯗ ꯑꯩꯗꯤ ꯁꯨꯛꯝ ꯈꯪꯗꯦ ꯑꯗꯨꯗꯒꯤ ꯑꯩ ꯅꯣꯂꯦꯖ ꯑꯇ ꯐꯪꯕ ꯐꯥꯎ ꯉꯧꯋꯦ ꯀꯃꯥꯏꯅ ꯇꯧꯒꯦꯗ ꯑꯩꯈꯣꯏꯒꯤ ꯇꯤꯚꯤ ꯍꯥꯏꯕ ꯃꯍꯤꯛꯁꯦ ꯑꯗꯨꯗꯤ ꯑꯩꯁꯦ ꯍꯣꯁꯄꯤꯇꯥꯜꯁꯤꯗ ꯑꯩꯈꯣꯏꯅ ꯆꯠꯊꯣꯛ ꯆꯠꯁꯤꯟ ꯇꯊꯣꯛ ꯇꯣꯠꯁꯤꯤꯟ ꯇꯧꯕꯁꯤꯗ ꯑꯩꯈꯣꯏꯒꯤ ꯑꯅꯥꯕ ꯃꯌꯥꯝ ꯂꯩꯔꯤꯅꯤꯅ ꯍꯣꯁꯄꯤꯇꯥꯜꯗꯗꯤ ꯑꯗꯨ ꯄꯥꯏꯁꯤꯟꯕꯅꯤ ꯈꯪꯗꯦ ꯅꯠꯇ꯭ꯔꯒ ꯃꯁꯥꯗ ꯏꯁꯥꯗ ꯌꯥꯎꯖꯕ ꯄꯣꯠ ꯑꯃꯅꯤꯅꯦꯁꯨ ꯍꯥꯏ ꯃꯍꯤꯛꯁꯤ ꯑꯗꯨꯝ ꯌꯥꯎꯔꯒ ꯑꯗꯨꯝ ꯄꯥꯏ ꯄꯥꯏ ꯄꯥꯏꯔꯏꯕ ꯄꯣꯠꯅꯤ ꯍꯛꯆꯥꯡꯗꯝ ꯃꯤ ꯑꯃꯗꯁꯨ ꯃꯤ ꯃꯤꯗꯨꯁꯨ ꯑꯗꯨꯝ ꯆꯪꯕ ꯆꯪꯕ ꯉꯝꯕ ꯄꯣꯠ ꯑꯣꯏꯕ ꯅꯤ ꯖꯅꯦꯕ ꯁꯦ ꯌꯥꯏ ꯁꯦ ꯑ ꯁꯨꯗꯔ ꯀꯥꯟꯗ ꯏꯃꯣꯟ ꯏꯃ꯭ꯌꯨꯟ ꯁꯤꯁꯇꯦꯝ ꯌꯥꯝ ꯁꯣꯟꯅꯔꯛꯀꯥꯟꯗ ꯃꯥꯁꯦ ꯐꯨꯗꯣꯔꯛꯀꯟꯒꯜꯂꯦ ꯍꯥꯏꯌꯦꯕꯀꯣ ꯑꯗꯨꯗ ꯑꯩꯈꯣꯏ ꯏꯕꯨꯡꯒꯤ ꯇꯦꯁ ꯑꯗꯨ ꯇꯧꯅꯔꯀꯥꯟꯗ ꯀꯅꯥꯝꯇ ꯀꯩꯅꯣ ꯑꯣꯏꯗ꯭ꯔꯦ ꯅꯦꯒꯦꯇꯤꯚ ꯂꯣꯏ ꯑꯣꯏꯗ꯭ꯔꯦ ꯭ꯔꯒ ꯑꯩ ꯏꯁꯥꯁꯤꯒ ꯑꯩꯈꯣꯏꯁꯦ ꯑꯩꯈꯣꯏꯁꯤꯒ ꯃꯃꯥ ꯃꯆꯥ ꯑꯩꯈꯣꯏ ꯑꯍꯨꯝꯁꯦ ꯑꯣꯏ ꯑꯣꯏꯔꯕ ꯑꯗꯗꯒꯤꯗꯤ ꯄꯨꯟꯁꯤꯁꯦ ꯑꯣꯏꯔꯛ ꯑꯩꯏꯁꯦ ꯇꯞ ꯋꯥꯈꯟꯁꯦ ꯄꯥꯈꯠꯈꯤꯗꯅ ꯀꯩꯅꯣ ꯇꯧꯔꯦ ꯃꯁꯤꯗꯤ ꯇꯁꯦꯡꯅꯃꯛ ꯑꯩꯁꯦ ꯃꯤ ꯁꯣꯛꯅ ꯁꯝꯅ ꯌꯥꯔꯔꯣꯏꯗ꯭ꯔꯥꯅ ꯑꯩꯁꯦ ꯋꯥꯈꯜꯁꯦ ꯑꯍꯥꯟꯕꯗ ꯈꯜꯂꯦꯕꯀꯣ ꯂꯧꯅꯕ ꯈꯣꯠꯅꯕ ꯇꯧꯔꯦꯅ ꯑꯍꯤꯡꯕ ꯌꯥꯗ꯭ꯔꯦ ꯑꯁ ꯃꯣꯏꯅ ꯇꯤꯚꯤꯁꯦ ꯀꯔꯝꯕ ꯇꯤꯚꯅ ꯍꯧꯖꯤꯛ ꯍꯧꯖꯤꯛ ꯑꯩꯁꯦ ꯗꯥꯛꯇꯔ ꯃꯦꯗꯤꯁꯤꯟꯗ ꯑꯃꯨꯛ ꯇꯥꯟꯅꯔꯦ ꯍꯧꯖꯤꯛ ꯍꯧꯖꯤꯛ ꯀꯩꯅꯣ ꯇꯧꯕ ꯌꯥꯕ ꯁꯟꯗꯣꯛꯄ ꯌꯥꯕ ꯀꯟꯗꯤꯁꯟꯗ ꯂꯩꯔꯕꯤ ꯅꯥꯔꯦ ꯍꯥꯏꯇꯥꯥꯔꯒꯗꯤ ꯍꯤꯗꯥꯛ ꯆꯥꯗꯣꯏꯅꯤꯗꯅ ꯑꯗ ꯍꯤꯗꯥꯛ ꯆꯥꯕ ꯌꯥꯕꯒꯤ ꯀꯟꯗꯤꯁꯟꯗ ꯑꯝꯇꯪ ꯌꯦꯡꯁꯦꯅ ꯑꯗꯨꯃꯥꯏꯅ ꯃꯦꯗꯤꯁꯤ ꯗꯣꯛꯔ ꯇꯥꯟꯅꯔꯒ ꯌꯦꯡꯉ ꯀꯥꯟꯁꯤꯗ ꯑꯩꯈꯣꯏꯒꯤ ꯐꯨꯗꯣꯛꯄꯗꯤ ꯅꯠꯇ꯭ꯔꯤꯕ ꯏꯁꯥꯗꯗꯤ ꯌꯥꯎꯔꯕ ꯃꯍꯤꯛꯁꯦ ꯑꯗꯨꯒ ꯂꯥꯏꯅꯥ ꯑꯣꯏꯅ ꯐꯨꯗꯣꯔꯛꯑꯒ ꯒꯨꯂꯤ ꯆꯥꯕꯗꯤ ꯌꯥꯗ꯭ꯔꯤꯕ ꯏꯁꯇꯦꯖꯇ ꯑꯣꯏꯔꯕꯖꯥꯠꯅꯦꯕ ꯑꯗꯨꯃꯥꯏꯅ ꯂꯩꯕꯁꯤ ꯅꯦꯕ ꯗꯤꯜꯂꯤꯁꯦ ꯍꯦꯛꯇ ꯐꯨꯗꯣꯔꯛꯄ ꯑ ꯃꯣꯏꯅ ꯍꯥꯏ ꯃꯤ ꯈꯨꯗꯤꯡꯃꯛꯇ ꯇꯤꯕꯤꯁꯤꯦ ꯑꯗꯨꯝ ꯂꯩꯕꯅꯤ ꯑ ꯏꯃꯨꯟ ꯁꯣꯂꯛꯑꯀꯥꯟꯗ ꯐꯨꯗꯣꯛꯑꯀꯥꯟꯗ ꯃꯥꯒꯤ ꯂꯥꯏꯅꯥ ꯑꯣꯏꯊꯣꯔꯛꯑꯀꯥꯟꯗ ꯃꯤ ꯒꯨꯔꯤꯁꯦ ꯆꯥꯒꯗꯕꯅꯦꯅ ꯍꯥꯏꯌꯦꯕꯀꯣ
ꯎꯝ
ꯃꯥꯏ ꯍꯥꯏꯕꯗꯒꯤ ꯑꯩꯁꯦ ꯑꯈꯠꯇꯅ ꯑꯗꯨꯗꯤ ꯅꯪꯒꯤꯁꯦ ꯂꯩꯥꯏꯅꯥꯕ ꯅꯠꯇꯕꯃꯤ ꯍꯤꯗꯥꯛꯇꯤ ꯆꯥꯗꯁꯨ ꯌꯥꯈꯤꯅꯤ ꯌꯦꯡꯉꯣ ꯅꯁꯥꯗ ꯀꯜꯍꯜꯂꯣ ꯈꯣꯠꯍꯜꯂꯣ ꯑꯗꯨꯒ ꯆꯥꯕ ꯌꯥꯕ ꯊꯛꯆꯜꯂꯣ ꯑꯀꯟ ꯑꯍꯥꯎ ꯑꯍꯥꯎꯕ ꯅꯪ ꯅꯁꯥ ꯁꯣꯟꯊꯗꯅꯕ ꯈꯣꯠꯇꯅꯕ ꯑꯩꯈꯣꯏꯁꯤꯁꯨꯏꯡꯁꯦꯈꯖ ꯆꯥꯈꯤꯕꯀꯣ ꯑꯗꯨꯃ ꯑꯗꯨꯃꯥꯏꯅ ꯇꯧꯔꯒ ꯃꯣꯏꯅ ꯍꯥꯏ ꯊꯥ ꯑꯍꯨꯝ ꯈꯨꯗꯤꯡꯒꯤ ꯊꯥ ꯇꯨ ꯈꯨꯗꯤꯡꯒꯤ ꯑꯦꯛꯁꯔꯦ ꯂꯧꯗꯅ ꯈꯣꯠꯇꯅ ꯌꯦꯡꯈ꯭ꯔꯦꯕ ꯑꯩꯈꯣꯏꯁꯦ ꯌꯦꯀ ꯔꯤꯖꯜ ꯁꯦ ꯐꯨꯗꯣꯔꯛꯄꯒꯤ ꯃꯑꯣꯡꯗꯤ ꯂꯩꯈꯤꯗ꯭ꯔꯦꯕ ꯍꯧꯖꯤꯛꯁꯨ ꯑꯗꯨꯝ ꯑꯃꯨꯛꯁꯨ ꯌꯦꯡꯖ ꯇꯥꯔꯗꯤ ꯇꯦꯁ ꯇꯧ ꯍꯥꯏꯔꯇꯣꯏꯅꯦꯕ ꯑꯩꯈꯣꯏꯁꯦ ꯑꯗꯣ ꯑꯩꯁꯦ ꯃꯣꯟꯊꯨ ꯇꯦꯁ ꯇꯧꯕ ꯃꯇꯝꯗ ꯍꯦꯛꯇ ꯑꯩꯁꯨ ꯄꯣꯖꯤꯇꯤꯕ ꯂꯥꯛꯈ꯭ꯔꯕꯅꯤꯅ ꯃꯣꯏꯒꯤ ꯑꯁꯨꯛ ꯑꯁꯨꯛ ꯑꯅ ꯄꯤꯕ ꯑꯃ ꯂꯩꯌꯦꯕ ꯏꯁꯀꯤꯟ ꯇꯦꯁ ꯇꯧꯕꯁꯦ ꯃꯣꯟꯇꯨꯒꯥꯏꯇꯦ ꯁꯤꯗ ꯑꯗꯨꯏ ꯇꯦꯁꯇꯨ ꯄꯨꯣꯔꯥ ꯃꯣꯏꯅ ꯍꯥꯏꯔꯤꯕ ꯁꯦꯟꯇꯤꯃꯤꯇꯔꯁꯤ ꯌꯧꯔ ꯍꯦꯛꯇ ꯁꯥꯡ ꯆꯥꯎꯊꯣꯛꯈꯤꯕꯅꯦ ꯍꯥꯏ ꯇꯥꯔꯦꯅꯦ ꯑꯗꯩ ꯑꯩꯈꯣꯏ ꯏꯆꯦꯒꯤꯅ ꯑꯃꯨꯛ ꯑꯗꯨꯁꯨ ꯆꯥꯎꯊꯣꯛꯇꯕ ꯑꯩꯈꯣꯏ ꯆꯆꯦꯒꯤꯅ ꯀꯔꯤꯝꯇꯁꯨ ꯆꯥꯎꯊꯣꯛꯇꯕ ꯑꯗꯨꯅ ꯃꯣꯟꯗꯨꯨ ꯇꯦꯁ ꯈꯛꯇꯪ ꯇꯧꯔꯒ ꯇꯤꯕꯤꯖꯦ ꯅꯥꯏ ꯍꯥꯏꯕꯁꯦ ꯂꯧꯕ ꯌꯥꯗꯦ ꯍꯥꯏꯕꯁꯦ ꯑꯩ ꯑꯗꯨꯗ ꯈꯪꯒꯤꯕ ꯑꯗꯩ ꯑꯩꯈꯣꯏꯅ ꯍꯥꯏꯗ꯭ꯔꯦꯅ ꯇꯤꯚꯤ ꯇꯦꯁ ꯇꯧꯗꯦ ꯏꯁꯀꯤꯟꯗ ꯃꯨꯗꯨꯨ ꯇꯦꯁ ꯇꯧꯔꯒ ꯃꯣꯏꯒꯤ ꯔꯥꯎꯟ ꯑꯃ ꯄꯤꯌꯦꯕꯀꯣ ꯔꯥꯎꯟꯗꯨꯗꯒꯤ ꯍꯦꯟꯗꯣꯛ ꯇꯥꯔꯒꯗꯤ ꯃꯥꯁꯦ ꯄꯣꯖꯤꯇꯤꯕꯅꯤ ꯍꯥꯏꯗꯣꯏꯅꯦꯅ ꯑꯩꯈꯣꯏꯅ ꯋꯥꯈꯟꯗ ꯈꯜꯂꯤꯗꯅ ꯑꯗꯨ ꯁꯦꯅ ꯁꯨꯝ ꯌꯥꯔꯝꯗ꯭ꯔꯦꯕ ꯁꯣꯏꯅ ꯍꯦꯟꯗꯣꯛꯇꯕ ꯄꯣꯏꯟ ꯕꯤꯟꯗꯨ ꯑꯃꯇꯪꯗ ꯂꯩꯔꯁꯨ ꯄꯣꯖꯤꯇꯤꯕ ꯑꯣꯏꯕꯁꯦ ꯑꯗꯨꯅ ꯑꯣꯏꯗꯦ ꯀꯟꯐꯥꯝ ꯄꯤꯗꯦ ꯁꯤꯅꯦꯕ ꯑꯗꯣ ꯑꯩꯈꯣꯏꯆꯦꯅ ꯀꯔꯤꯝꯇ ꯇꯧꯗꯕ ꯕꯤꯟꯗꯨꯗꯤ ꯍꯦꯟꯗꯣꯛꯇꯕ ꯑꯩꯅ ꯂꯣꯏꯅ ꯍꯦꯟꯗꯣꯛꯄ ꯑꯗ ꯑꯩꯁꯦ ꯄꯣꯖꯤꯇꯤꯕ ꯑꯣꯏꯔꯦ ꯑꯗꯨꯒ ꯃꯥꯒꯤꯅ ꯑꯗꯨ ꯍꯦꯟꯗꯣꯛ ꯇꯦꯁ ꯃꯌꯥꯝ ꯇꯧꯕꯗ ꯃꯥꯁꯦ ꯄꯣꯖꯤꯇꯤꯚ ꯇꯥꯕ ꯃꯥꯁꯦ ꯃꯥꯒ ꯑꯩꯒꯁꯦ ꯑꯗꯨꯃꯥꯏꯅ ꯇꯧꯗꯅ ꯑꯩꯗꯤ ꯇꯧꯈꯤꯌꯦ ꯑꯗꯨꯗ ꯍꯤꯗꯥꯛ ꯆꯥꯗꯕꯤꯗ ꯇꯧꯔꯒ ꯏꯁꯥ ꯆꯤꯟꯖꯥꯛ ꯅꯨꯡꯗ ꯀꯩꯅꯣ ꯆꯥꯔꯒ ꯑꯗꯨꯝ ꯐꯈꯤꯕ ꯑꯩꯗꯤ ꯐꯣꯔ ꯑꯃ ꯂꯥꯛꯏꯅꯦ ꯑꯝꯇ ꯊꯝꯒꯦ ꯎꯝ